ꯀꯝꯕ꯭ꯔꯣ
ꯇꯥꯏꯌꯦ ꯀꯅꯥ ꯑꯣꯏꯔꯕꯅꯣ
ꯑꯅꯦ ꯄꯤꯌꯟ
ꯑꯣ ꯅꯁꯤꯝ ꯄ꯭ꯔꯤꯌꯣ ꯍꯥꯏꯁꯦ ꯁꯥꯔꯦ ꯉꯁꯤꯗꯤ ꯎꯇꯤ ꯑꯣꯏꯅ ꯁꯥꯏ
ꯀꯩꯕꯨ ꯊꯤꯅꯣ ꯍꯥꯏꯁꯦ
ꯎꯇꯤ ꯑꯁꯪꯕ ꯑꯣꯏꯅ ꯍꯣꯠꯅꯩ ꯉꯁꯤꯗꯤ
ꯍꯥꯏꯕ꯭ꯔꯥ
ꯍꯥꯎ
ꯇꯦꯁꯪꯕ ꯀꯩꯀꯩ ꯃꯆꯜ ꯊꯣꯡꯒꯦ
ꯁꯒꯦꯃ ꯊꯤꯅꯤ ꯄꯥꯡꯈꯣꯛꯂꯥ ꯍꯥꯞꯄꯦ ꯆꯒꯦꯝ ꯍꯥꯞꯄꯦ ꯁꯣꯗꯥ ꯍꯥꯞꯂꯦ ꯑꯗꯨꯒ ꯊꯣꯡꯉꯦ
ꯃꯣꯔꯣ ꯅꯤꯠꯄ ꯀꯩꯀꯥꯗꯤ ꯌꯥꯎꯕ꯭ꯔꯣ
ꯌꯥꯎꯋꯦ ꯎꯇꯤ ꯊꯣꯡꯉꯕꯅꯤꯅ ꯃꯔꯣꯛ ꯃꯄ ꯍꯥꯏꯗꯨꯗꯤ ꯁꯣꯏꯗꯕꯤꯅꯤ
ꯑꯗꯨꯗꯤ ꯉꯥ ꯑ ꯇꯥꯕꯒꯁꯨ ꯌꯥꯝꯎꯕꯅꯤ
ꯍꯣꯏ
ꯍꯣꯔꯦꯟ ꯅꯨꯃꯤꯗꯥꯡꯒꯤꯗꯤ ꯀꯔꯤ ꯌꯦꯟꯁꯥꯡ ꯊꯣꯡꯗꯣꯏꯅꯣ
ꯅꯨꯃꯤꯗꯥꯡꯒꯤꯗꯤ ꯈꯟꯗ꯭ꯔꯤ ꯅꯨꯃꯤꯗꯥꯡ ꯌꯧꯔꯛꯑꯀꯥꯟꯗ ꯈꯟꯅꯔꯅꯤ
ꯎꯝ ꯅꯪꯗ ꯑꯩꯉꯣꯟꯗ ꯀꯔꯤ ꯃꯊꯦꯜ ꯆꯥꯔꯒꯦ ꯍꯪꯅꯔꯣꯏꯗ꯭ꯔꯣ
ꯍꯣꯏꯅꯦ ꯀꯥ ꯍꯣꯏꯅꯦ ꯀꯩ ꯃꯊꯦꯜ ꯆꯥꯕꯤꯔꯒꯦ
ꯁꯣꯏꯕꯨꯝꯒ ꯉꯀ꯭ꯔꯥꯒ ꯊꯣꯡꯕ
ꯑꯗꯨꯗꯤ ꯌꯥꯝ ꯍꯥꯎꯕ ꯃꯊꯦꯜꯅꯤꯅ
ꯎꯝ ꯀꯗꯧꯔꯝꯃꯤꯅꯣ ꯅꯪꯕꯣ
ꯆꯥꯛ ꯇꯣꯛꯑꯃꯤꯅ ꯉꯥꯏꯍꯥꯛ ꯄꯣꯊꯥꯁꯤꯔꯅ ꯇꯧꯔꯝꯕꯅꯦ
ꯅꯨꯡꯁꯥ ꯌꯥꯝ ꯁꯥꯔꯕ ꯍꯧꯖꯤꯛꯀꯥꯟꯁꯤꯕ
ꯎꯝ ꯉꯁꯤꯗꯤ ꯅꯨꯡꯁꯥ ꯏꯁꯥ ꯁꯥꯗꯦ ꯅꯣꯡ ꯈꯕ ꯃꯪꯉꯤ
ꯑꯗꯨꯗꯤ ꯋꯦꯗꯔꯁꯦ ꯈꯔ ꯅꯨꯡꯉꯥꯏꯕ ꯋꯦꯗꯔꯅꯤꯅꯤ ꯃꯣꯗꯔꯦꯠ ꯀ꯭ꯂꯥꯏꯃꯦꯠꯅꯤꯅꯤ
ꯍꯥꯏꯕ ꯌꯥꯕ ꯖꯥꯠꯅꯤ ꯃꯁꯤꯗꯤ ꯀꯩꯅꯣꯁꯤ ꯍꯋꯥ ꯅꯨꯡꯈꯠꯁꯤ ꯌꯥꯝ ꯐꯩ ꯐꯤꯕꯝ ꯐꯩ ꯌꯥꯝꯅꯁꯨ ꯁꯥꯗꯕꯤ ꯌꯥꯝꯅꯁꯨ ꯏꯪꯗꯕꯤ ꯌꯥꯝ ꯅꯨꯡꯉꯥꯏ
ꯎꯝ ꯍꯌꯦꯡ ꯈꯔ ꯆꯠꯀꯅꯤ ꯍꯥꯏꯅ
ꯍꯌꯦꯡꯁꯦ ꯊꯕꯛ ꯑꯃ ꯆꯠꯀꯦ ꯏꯃꯥ ꯍꯣꯏꯒ ꯂꯣꯏꯅꯅ
ꯎꯝ ꯍꯪꯉꯤꯕ ꯋꯥꯍꯪꯁꯦ ꯑꯩꯅꯇ ꯑꯗꯨꯝ ꯍꯪꯉ ꯂꯩꯗꯣꯏꯔꯕ ꯅꯪꯗꯤ ꯀꯩꯁꯨꯝ ꯍꯪꯅꯤꯡꯕ ꯂꯩꯇ꯭ꯔꯕꯣ
ꯑ ꯂꯩꯕꯖꯅꯤ ꯗ ꯑꯗꯨꯝ ꯁꯨꯝ ꯁꯥꯟꯅꯔꯒ ꯂꯣꯏꯔꯦꯅ ꯈꯜꯂꯨꯕ ꯑꯗꯨꯗ
ꯎꯝ
ꯑꯗꯣꯝꯗꯤ ꯍꯧꯖꯤꯛ ꯀꯩꯀꯩ ꯍꯣꯠꯅꯕꯤꯔꯤꯒꯦ
ꯍꯧꯖꯤꯛ ꯑꯩꯈꯣꯏꯒꯤ ꯒꯣꯗ꯭ꯔꯦꯖ ꯀꯤꯔꯪ ꯀꯥꯃꯤ
ꯌꯥꯝ ꯐꯕ ꯁꯤꯟꯐꯝꯅꯤꯅ
ꯍꯤꯡꯅꯕꯒꯤ ꯑ ꯍ ꯇꯥꯏꯃꯤꯡꯗ ꯍꯤꯡꯗ ꯌꯥꯗꯕꯅꯤꯅ ꯑꯐꯪ ꯑꯐꯪ ꯁꯣ ꯇꯥ
ꯁꯤꯟꯐꯝꯗ ꯆꯜꯍꯥꯎ ꯊꯤꯕ ꯍꯧꯅꯗꯦ ꯌꯥꯝ ꯐꯩ ꯌꯥꯝꯅ ꯄꯨꯛꯅꯤꯡ ꯊꯧꯒꯠꯅꯤꯡꯉꯥꯏ ꯑꯣꯏꯕ ꯋꯥꯐꯝꯅꯤ
ꯎꯝ
ꯎꯝ
ꯅꯪꯗ ꯀꯔꯤ ꯍꯣꯠꯅꯔꯤꯒꯦ
ꯑꯩꯁꯨ ꯑꯗꯨꯝ ꯃꯉꯥꯏ ꯁꯨꯝ ꯂꯩ ꯀꯔꯤꯝ ꯍꯣꯠꯅꯗꯦ ꯏꯃꯨꯡꯒꯤ ꯊꯕꯛ ꯈꯔꯁꯨ ꯊꯕꯛ ꯊꯧꯔꯝ ꯈꯔ ꯇꯧꯕ ꯑꯗꯨꯃꯥꯏꯅ ꯁꯨꯝ ꯂꯩ ꯑꯍꯦꯟꯕ ꯀꯩꯁꯨ ꯍꯣꯠꯅꯗꯦ
ꯑꯗꯣ ꯀꯨꯍꯇꯤ ꯆꯄꯦꯌꯥꯔ ꯑꯗꯨꯅ
ꯐꯔꯞ ꯊꯥꯗꯧ ꯃꯥꯜꯂꯦ
ꯀꯣꯏꯅꯤꯡꯗ꯭ꯔ
ꯂꯪꯒꯗ ꯑꯃ ꯀ ꯅꯤꯡꯅꯨꯡ ꯃꯖꯥ ꯑꯗꯨꯗꯩꯗ ꯈꯤꯇꯪ ꯐꯔꯛ ꯇꯥꯔꯗꯧ ꯃꯥꯟꯥꯟꯕ
ꯎꯝ ꯅ ꯏ ꯆꯤꯟꯅꯥꯎ ꯀꯌꯥꯅꯦꯕ
ꯑꯩꯈꯣꯏ ꯏꯆꯜ ꯏꯅꯥꯎꯁꯦ ꯈꯔ ꯌꯥꯝꯃꯦ ꯃꯉꯥ ꯁꯨꯏ
ꯁꯃꯝꯅ ꯀꯌꯥ ꯁꯨꯃꯣ
ꯁꯀꯦꯟ ꯑꯅꯤꯁꯨꯨꯕꯤ
ꯃꯌꯥꯏꯅꯤꯅꯦ ꯑꯗꯨꯗꯤ
ꯍꯣꯏ ꯑꯩꯈꯣꯏꯒꯤ ꯂꯣꯟꯗ ꯍꯥꯏꯔꯗꯤ ꯃꯌꯥꯏ ꯍꯥꯏꯕꯗꯨ ꯇꯥꯔꯦ
ꯑ ꯁꯣꯅ ꯍꯧꯖꯤꯛ ꯀꯩꯅꯣ ꯖꯒꯥꯁꯦ ꯂꯩꯔꯤꯕ ꯖꯒꯥꯁꯤꯅ ꯀꯔꯤ ꯂꯝ ꯑꯣꯏꯗꯣꯏꯅꯣ
ꯑꯩꯒꯤ ꯖꯒꯥꯁꯦ
ꯎꯝ ꯎꯝ
ꯑꯩꯒꯤ ꯖꯒꯥꯁꯦ ꯀꯔꯝꯕ ꯖꯒꯥ ꯍꯥꯏꯅꯣ ꯑꯩ ꯍꯧꯖꯤꯛ ꯍꯧꯖꯤꯛ ꯌꯨꯝꯗ ꯂꯩꯇꯌꯦ
ꯑꯣ ꯍꯧꯖꯤꯛ ꯍꯧꯖꯤꯛ ꯂꯩꯔꯤꯕ ꯖꯒꯥ ꯍꯥꯏꯇꯥꯔꯦ
ꯍꯧꯖꯤꯛ ꯍꯧꯖꯤꯛ ꯂꯩꯔꯤꯕ ꯖꯒꯥ ꯉꯥꯁꯤꯗꯤ ꯅꯔꯟꯊꯪ ꯁꯥꯃꯨ ꯁꯪꯗꯅꯦ
ꯎꯝ ꯅꯨꯡꯉꯥꯏꯕ꯭ꯔ ꯑꯗꯨ ꯖꯒꯥꯗ ꯑꯗꯦ
ꯝ ꯅꯨꯡꯉꯥꯏ
ꯑꯩ ꯍꯥꯟꯅꯒꯤ ꯖꯒꯥꯁꯨ ꯌꯥꯝ ꯅꯨꯡꯉꯥꯏꯇ꯭ꯔꯦ
ꯎꯝ
ꯃꯐꯝꯗꯅ ꯍꯦꯟꯅ ꯅꯨꯡꯉꯥꯏ ꯁ꯭ꯋꯥꯏꯁꯤꯗꯤ ꯃꯤ ꯌꯥꯝ ꯆꯤꯜꯂꯤ ꯑꯁꯦꯡꯕ ꯅꯨꯡꯁꯤꯠ ꯐꯪꯗꯦ ꯌꯥꯍꯅ ꯆꯒ ꯑꯗꯨ ꯦꯡꯂꯤꯁꯤꯅ ꯌꯥꯝꯝ ꯊꯪꯉꯤ ꯎꯝ ꯍꯥꯏꯁꯨ ꯍꯥꯏꯕꯅꯤ ꯉꯁꯤꯗꯤ ꯀꯩꯅꯣꯁꯤ ꯌꯥꯝ ꯅꯨꯡꯉꯥꯏ ꯉꯁꯤꯒꯤ ꯐꯤꯕꯝꯁꯤ ꯌꯥꯝ ꯅꯨꯡꯉꯥꯏ ꯑꯏꯪ ꯑꯁꯥꯒꯤ ꯐꯤꯕꯝꯁꯤ
ꯑꯩꯗꯤ ꯅꯨꯃꯤꯗꯥꯗꯤ ꯀꯔꯤ ꯑꯩꯈꯨꯏꯒꯤ ꯑꯣ ꯀꯗꯣ ꯑꯗꯨ ꯊꯣꯡ ꯌꯥꯝ ꯆꯪꯉ
ꯌꯥꯝ ꯍꯥꯎꯕ ꯍꯥꯎꯇꯕ ꯑꯝꯇ ꯍꯥꯏꯗ ꯈꯔ ꯍꯥꯎꯕꯒꯨꯝꯕ ꯍꯥꯏꯔꯗꯤ ꯈꯔ ꯍ ꯅꯨꯡꯉꯥꯏꯒꯗꯧꯕ ꯑꯅꯤꯗꯨꯣ ꯄꯥꯅ ꯆꯥꯅꯤꯡꯕ ꯐꯥꯎꯔꯤꯕꯗꯨꯗꯤ ꯏꯁꯥꯥꯁ ꯏꯅꯨꯡ ꯅꯨꯡꯉꯥꯏꯇꯕ ꯃꯤ ꯑꯃ ꯑꯣꯏꯔꯝꯕꯅꯤ
ꯁꯨ ꯆꯥꯕꯤꯌ ꯌꯥꯗ꯭ꯔꯦ ꯅꯨꯃꯤꯗꯥꯪꯗꯗꯤ ꯅꯪ ꯅꯥ ꯇꯧꯔꯒ ꯆꯅꯤꯡꯕ
ꯌꯥꯝ ꯐꯩ ꯆꯥꯕꯤꯌꯨ ꯆꯥꯎꯥꯎꯕ ꯍꯥꯏꯅ ꯏꯔꯅꯤ
ꯑꯣ ꯎꯝ ꯅꯪ ꯃꯅꯨꯡꯗ ꯂꯩꯔꯤ ꯅꯇꯔꯣ
ꯑꯧ ꯏꯁꯥꯒꯤ ꯀꯥ ꯃꯅꯨꯡꯗ ꯂꯩꯖꯔꯤ
ꯎꯝ ꯑꯩꯁꯨ ꯈꯨꯡꯪꯗ ꯆꯥꯛ ꯇꯣꯛꯄꯒꯤ ꯂꯣꯡꯊꯣꯛꯏ
ꯌꯥꯝ ꯐꯩ ꯍꯣꯠꯅꯕꯤꯎ
ꯈꯪꯗ꯭ꯔꯦꯗ ꯑꯥ ꯀꯩꯁꯨꯝ ꯍꯥꯏꯗꯦꯗ ꯁꯨꯝ ꯇꯧꯕꯝ ꯑꯃ ꯈꯪꯗꯦꯕ
ꯇꯧꯐꯝ ꯈꯪꯗ꯭ꯔꯗꯤꯅꯦ ꯃꯟ ꯌꯨꯡꯉꯒ ꯂꯩꯎ
ꯎꯝ ꯕ꯭ꯔꯦꯟ ꯐꯩꯌꯦ ꯑꯗꯨꯔꯣ
ꯃꯗꯨꯗꯅꯦ ꯐꯥꯕ ꯀꯩꯅꯣ ꯂꯩꯇꯔꯝ ꯎꯝ ꯐꯔꯦ ꯐꯔꯦ ꯑꯗꯨꯗꯤ ꯑꯗꯣꯝꯒ ꯋꯥꯔꯤ ꯁꯥꯟꯅꯕꯁꯦ ꯌꯥꯝ ꯅꯨꯡꯉꯥꯏꯖꯔꯦ ꯑꯇꯟ ꯑꯇꯟꯕ ꯄꯥꯎꯇꯥꯛ ꯃꯌꯥꯝꯁꯨ ꯐꯪꯖꯔꯦ
ꯍꯣꯏ ꯍꯣꯏ ꯍꯣꯏ꯫ ꯀꯩꯁꯨꯝ ꯀꯥꯏꯗꯗ ꯅꯪ ꯑꯁꯨꯝ ꯊꯝꯅꯤꯡꯉꯕ ꯍꯥꯏꯁꯤꯕꯣ
ꯑꯥꯎ ꯀꯩꯅꯣꯁꯦ ꯍꯋꯥ ꯅꯨꯡꯁꯤꯠꯁꯦ ꯐꯤꯕꯝ ꯌꯥꯝ ꯐꯔꯛꯄꯁꯤꯗ ꯈꯔ ꯀꯣꯏꯊꯣꯛꯄꯒꯨꯝꯕ ꯆꯠꯄꯗ ꯌꯥꯝ ꯅꯨꯡꯉꯥꯏꯒꯗꯕ ꯇꯥꯟꯖꯥ ꯑꯃ ꯑꯣꯏꯕ
ꯉꯥꯛꯇꯪꯗꯤ ꯉꯥꯏꯈꯗꯨ ꯀꯩꯅꯣꯝꯇꯪꯒ
ꯀꯔꯤ ꯈꯪꯕꯤꯅꯤꯡꯒꯦ
ꯑꯩꯈꯣꯏꯒꯤ ꯌꯣꯡꯆꯥꯛ ꯑꯀꯪꯕꯕꯁꯤ ꯀꯗꯥꯏ ꯐꯪꯏꯦ
ꯑꯗꯨꯗꯤ ꯑꯩꯈꯣꯏꯒꯤ ꯈ꯭ꯋꯥꯏꯔꯝꯕꯟ ꯕꯖꯥꯔꯁꯦ ꯌꯥꯝ ꯃꯔꯥꯡ ꯀꯥꯏꯅ ꯐꯪꯕꯅꯤ ꯍꯧꯖꯤꯛ ꯍꯧꯖꯤꯛ ꯀꯤꯂꯣꯗ ꯑꯣꯜꯂꯒꯅꯦ ꯐꯖꯅ ꯌꯣꯜꯂꯕꯅꯤ ꯃꯔꯨꯞ ꯑꯗꯣꯝꯅ ꯑꯄꯥꯝꯕ ꯈꯨꯗꯤꯡ ꯐꯪꯉꯅꯤ
ꯀꯦꯂꯣ ꯃꯣ ꯀꯌꯥꯝ ꯀꯔꯤ ꯄꯤ ꯑꯗ ꯃꯥꯔ
ꯃꯗꯨꯗꯤ ꯈꯪꯗ꯭ꯔꯦ ꯃꯥꯥꯏ ꯃꯥꯒꯤ ꯌꯣꯡꯆꯥꯛ ꯌꯣꯡꯆꯥꯛꯅ
ꯑꯗꯨꯒ ꯑꯇꯦꯛꯄꯗꯗꯤ ꯐꯪꯉꯤ ꯖꯥꯠꯂꯥ ꯐ꯭ꯔꯤꯖꯔꯗꯨꯅ ꯍꯥꯞꯄꯠꯂꯛ
ꯑꯗꯨꯁꯨ ꯐꯪꯉꯝꯕ ꯌꯥꯏ ꯍꯪꯉꯒꯗꯤ
ꯆꯅꯤ ꯆꯅꯤ ꯑꯣ
ꯑꯣ ꯆꯥꯅꯤꯡꯕ ꯃꯊꯦꯜ ꯍꯥꯏꯕꯁꯤꯗꯤ ꯆꯥꯊꯣꯛꯍꯧꯒꯗꯧꯕꯅꯤ ꯍꯛꯆꯥꯡꯅ ꯐꯔꯤꯉꯩ ꯃꯥꯡꯒꯟ ꯀꯜꯂꯤꯉꯩ ꯃꯇꯝꯗ ꯆꯥꯅꯤꯡ ꯆꯥꯅꯤꯡꯕ ꯃꯊꯦꯜ ꯆꯥꯍꯧꯒꯗꯕꯅꯦ
ꯍꯣꯏ ꯑꯗꯨꯗꯤ ꯑꯩ ꯉꯥꯏꯍꯥꯛ ꯄꯣꯊꯥꯔꯒ ꯕꯖꯥꯔ ꯍꯦꯟꯒꯠꯂꯒ ꯌꯦꯡꯉꯣ ꯐꯔꯦ ꯐꯔꯦ ꯑꯗꯨ ꯎꯝ ꯊꯝꯖꯔꯤꯒꯦ